ꯑꯣ ꯇꯥꯏꯀꯣ
ꯍꯣꯏ ꯀꯩꯗꯧꯒꯦ ꯀꯩꯁꯨꯝ ꯇꯧꯗꯦ
ꯑꯩꯁꯦ ꯍꯤꯞꯂꯝꯕꯅꯦ
ꯑꯣ ꯅꯨꯡꯉꯥꯢꯔꯤꯕ꯭ꯔꯣ
ꯍꯥꯥ
ꯅꯨꯡꯉꯥꯏꯔꯤꯕ꯭ꯔꯣ
ꯍꯣꯏ ꯅꯨꯡꯉꯥꯏꯔꯤꯌꯦ
ꯑꯣ
ꯀꯩꯟꯖꯥꯡ ꯆꯥꯔꯦ ꯑꯨꯌꯛꯇꯤ
ꯑ ꯗꯥꯜ ꯆꯥꯏꯌꯦ ꯅꯣꯏꯗꯤ
ꯑꯥ ꯆꯥꯞ ꯃꯥꯟꯅꯔꯦꯅꯦ
ꯑꯣ ꯅꯪ ꯑꯥ ꯌꯦꯔꯁ ꯀꯌꯥꯅꯣ
ꯍꯥꯥ
ꯅꯪꯒꯤ ꯑꯦꯠꯁ
ꯇ꯭ꯋꯦꯟꯇꯤ ꯐꯣꯔ ꯅꯪꯒꯤꯗꯤ
ꯑꯩ ꯇ꯭ꯋꯦꯟꯇꯤ
ꯇ꯭ꯋꯦꯟꯇꯤ
ꯑꯥ
ꯑꯣ
ꯀꯔꯤ ꯀꯔꯤ ꯇꯧꯔꯒ ꯂꯩꯕ꯭ꯔꯣ
ꯀꯣꯂꯦꯁ ꯀꯔꯒ ꯂꯩꯌꯦ ꯑꯩꯗꯤ
ꯑꯣ
ꯅꯪꯗꯤ
ꯑꯩꯁꯨꯅꯦ
ꯇꯥꯝꯄꯥꯛꯇ ꯂꯩꯕ꯭ꯔꯣ ꯅꯪꯁꯨ
ꯍꯣꯏ
ꯌꯥꯝ ꯁꯥꯢꯑꯦꯒꯣ
ꯃꯤ ꯀꯌꯥ ꯂꯩꯒꯦ
ꯊꯟꯇꯅꯦꯗ
ꯑꯣ
ꯏꯃꯥꯟꯅꯕꯤ ꯀꯥ ꯑꯃꯗ ꯂꯩ
ꯑꯣ ꯔꯦꯟꯗꯔꯣ
ꯑꯣ
ꯑꯣ
ꯀꯣꯂꯦꯖ ꯆꯠꯇꯔꯣ ꯉꯁꯤꯗꯤ
ꯆꯠꯇꯦ ꯍꯣꯏ
ꯁꯨꯇꯤ ꯊꯥꯔꯕꯣ
ꯊꯥꯗꯦꯗ ꯑ ꯏꯁꯥ ꯈꯔ ꯅꯨꯡꯉꯥꯏꯇꯕꯒꯤ ꯆꯠꯇꯦ
ꯑꯣ
ꯅꯪꯗꯤ
ꯅꯪꯗꯤ ꯀꯣꯂꯦꯖ ꯆꯠꯄꯔꯣ
ꯄꯤꯌꯦ ꯀꯣꯂꯦꯖꯁꯨ ꯁꯨꯇꯤ ꯊꯥꯔꯒ ꯂꯩꯔꯦ
ꯑꯣ
ꯆꯁꯨ ꯌꯥꯗꯕ
ꯑꯣ ꯀꯔꯤ ꯁꯨꯇꯤꯅꯣ
ꯏꯔꯥꯡ ꯂꯩꯕꯒꯤꯀꯣ ꯀꯥꯗ꯭ꯔꯦ ꯏꯔꯥꯡ ꯍꯧꯕꯗꯒꯤ
ꯑꯣ
ꯅꯨꯃꯤꯠꯇ ꯀꯥꯒꯅꯤꯁꯨ ꯈꯪꯗ꯭ꯔꯦ ꯍꯥꯏꯔꯛꯇꯕꯒꯤ
ꯑꯥ
ꯏꯆꯤꯟ ꯏꯅꯥꯎꯗꯤ ꯀꯌꯥꯅꯣ ꯅꯪꯒꯤꯗꯤ
ꯑꯩꯗꯤ ꯏꯆꯤꯜ ꯏꯅꯥꯎ ꯑꯍꯨꯝ
ꯅꯨꯄꯥꯁꯨ ꯌꯥꯎꯕ꯭ꯔꯥ
ꯍꯣꯏ ꯅꯨꯄꯥ ꯑꯃꯈꯛꯇ ꯌꯥꯎꯋꯤ ꯅꯨꯄꯤ ꯑꯅꯤ
ꯃꯔꯨꯅꯤꯅꯦ ꯑꯗꯨꯗꯤ
ꯍꯣꯏ ꯃꯦꯈꯦꯠ ꯃꯔꯨ
ꯅꯪꯅ ꯑꯍꯟ ꯑꯣꯏꯕ꯭ꯔꯥ
ꯑꯥ ꯑꯩꯅ ꯑꯍꯟꯅꯦ
ꯑꯩꯈꯣꯏꯒꯤꯗꯤ ꯃꯔꯤꯅꯤ ꯅꯨꯄꯤꯅꯤ ꯏꯇꯣꯝꯗꯅꯤ
ꯑꯣ ꯅꯪꯅ ꯂꯥꯁꯠꯔꯣ
ꯑꯧ
ꯑꯣ
ꯅꯨꯄꯤ ꯂꯣꯏꯅ ꯊꯤꯈ꯭ꯔꯦ ꯏꯕꯨꯡꯁꯤꯡꯗꯤ
ꯑꯣ ꯌꯥꯝ ꯅꯨꯡꯉꯥꯏꯔꯝꯒꯅꯤ ꯑꯗꯨꯗꯤ
ꯑ ꯅꯨꯡꯉꯥꯏꯌꯦ
ꯏꯆꯥꯁꯤꯡ ꯁꯨ ꯌꯥꯝ ꯆꯥꯎꯔꯦꯗ ꯑꯩꯒ ꯆꯞ ꯃꯥꯟꯅꯕ ꯂꯩꯔꯤꯕ ꯆꯥꯎꯕ ꯆꯥꯡꯗꯣ ꯅꯨꯄꯤ
ꯑꯗꯨꯝ ꯅꯣꯏ ꯃꯥ ꯈꯣꯏ ꯅꯣꯏꯕꯥ ꯈꯣꯏꯗꯤ ꯑꯗꯨꯝ ꯀꯩꯁꯨꯝ ꯇꯧꯗꯦꯀꯣ ꯅꯨꯡꯉꯥꯏꯔꯤꯀꯣ ꯃꯣꯏꯁꯨ
ꯑꯥꯎ ꯃꯣꯏꯁꯨ ꯑꯗꯨꯝ ꯂꯩꯔꯤ
ꯑꯣ
ꯅꯣꯏ ꯅꯌꯥꯝꯕ ꯈꯣꯏꯗꯤ ꯑꯍꯨꯝꯃꯛ ꯅꯨꯄꯤ ꯊꯤꯈ꯭ꯔꯦ
ꯑꯥꯎ
ꯑꯣ
ꯀꯨꯏꯔꯦꯗꯥ ꯌꯨꯝ ꯄꯥꯟꯕ
ꯑ ꯃꯣꯏꯗꯤ ꯑꯉꯥꯡ ꯀꯌꯥ ꯀꯌꯥ ꯁꯨꯈ꯭ꯔꯦ
ꯑꯅꯤ ꯌꯥꯎꯕꯁꯨ ꯌꯥꯎ ꯑꯍꯨꯝꯗꯒꯤ ꯍꯦꯟꯗ‌ꯦ ꯑꯍꯨꯝꯃꯛ
ꯑꯣ ꯑꯗꯨꯗꯤ ꯌꯥꯝ ꯅꯨꯡꯉꯥꯏꯒꯗꯕ ꯃꯥꯜꯂꯦ ꯅ‌ꯣꯏꯒꯤ ꯏꯃꯨꯡꯁꯦ
ꯌꯥꯝ ꯅꯨꯡꯉꯥꯏ ꯎꯝ
ꯅꯣꯏ ꯃꯥ ꯈꯣꯏꯗꯤ ꯌꯦꯁ ꯀꯌꯥ ꯁꯨꯈ꯭ꯔꯦ
ꯇꯤ ꯍꯦꯜꯂꯝꯒꯅꯤꯗ ꯍ‌ꯦꯟꯕꯗꯥ ꯉꯥꯏꯔꯝꯒꯅꯤ
ꯅꯣꯏ ꯕꯥꯗꯤ
ꯐꯤꯞꯇꯤ ꯍꯦꯟꯂꯝꯒꯅꯤꯗꯅ ꯅꯣꯏꯒꯤꯗꯤ
ꯑꯩꯈꯣꯏꯒꯤꯁꯨꯅꯦꯕ ꯏꯃꯥꯗꯤ ꯐꯣꯔꯇꯤ ꯈꯔ ꯍꯦꯟꯈ꯭ꯔꯦ
ꯍꯣꯏ ꯑꯗꯨ ꯑꯣꯏꯔꯝꯒꯅꯤ
ꯂꯦꯡꯒꯥꯅꯤꯅꯦꯗꯨꯗꯤ
ꯅꯣꯏꯗꯤ ꯉꯁꯤ ꯀꯔꯤ ꯍꯦꯟꯖꯥꯡ ꯊꯣꯡꯒꯤꯔꯣ
ꯈꯪꯗꯦ ꯀꯔꯤ ꯆꯥꯥꯁꯦꯔ
ꯑꯣ ꯅꯣꯏꯗꯤ ꯀꯣꯏꯕ ꯆꯠꯇ꯭ꯔꯣ
ꯎꯝ ꯆꯠꯇꯦ ꯎꯝ
ꯑꯣ
ꯀꯣꯏꯕ ꯆꯠꯄꯁꯤꯁꯨ ꯄꯩꯁꯥ ꯆꯪꯉꯤꯅꯦ
ꯃꯤꯅ ꯀꯣꯏꯕ ꯆꯠꯄ ꯎꯔꯒ ꯀꯣꯏꯅꯤꯡꯉꯦ ꯑꯗꯨꯕꯨ ꯀꯣꯏꯕ ꯐꯪꯒꯦ
ꯅꯨꯡꯉꯥꯏꯔꯣꯏꯗ ꯍꯟꯗꯛꯁꯤꯗꯤ
ꯍꯣꯏ ꯌꯥꯝ ꯁꯥꯏꯌꯦꯀꯣ
ꯎꯝ ꯂꯩꯕ ꯉꯝꯗꯦꯕ
ꯑꯥ ꯐ‌ꯦꯟ ꯎꯪꯉꯁꯨ ꯉꯝꯗꯦ ꯂꯩꯕ ꯁꯥꯏꯑꯦ ꯌꯥꯝ ꯁꯩꯋ‌ꯦ ꯅꯨꯡꯉꯥꯏꯇ‌ꯦ
ꯅꯣꯏꯗꯤ ꯌꯨꯝꯗ ꯑꯗꯨꯝ ꯂꯩꯩꯕ ꯑꯣꯏꯔꯝꯅꯤꯀꯣ
ꯑꯩ ꯑꯩꯗꯤ ꯍꯣꯁꯇꯦꯜꯗ ꯂꯩꯌꯦ
ꯑꯣ ꯅꯨꯡꯉꯥꯏꯕ꯭ꯔꯣ ꯍꯣꯁꯇꯦꯜꯗ ꯂꯩꯕꯗꯣ
ꯅꯨꯡꯉꯥꯏꯇꯦ ꯍꯣꯁꯇꯦꯜꯗ ꯂꯩꯕꯁꯤ ꯃꯤ ꯆꯥꯟꯅꯕꯁꯨ ꯌꯥꯎꯒꯅꯤ ꯆꯥꯟꯅꯗꯕꯁꯨ ꯌꯥꯎꯋꯦ ꯎꯝ ꯃꯣꯏ ꯑꯃ ꯍꯣꯏ
ꯇꯥꯈꯤꯗ꯭ꯔꯦꯅꯦ ꯅꯪ ꯈꯣꯟꯆꯦꯜꯗꯨ
ꯑ ꯑꯣꯁ ꯂꯩꯕꯗꯣ
ꯑꯥ
ꯃꯤ ꯍꯥꯏꯕꯗꯤ ꯆꯥꯟꯅꯕꯁꯨ ꯂꯩꯌ‌ꯦ ꯆꯥꯟꯅꯗꯕꯁꯨ ꯂꯩꯌꯦꯅ
ꯑꯥ
ꯑꯗꯨꯒꯤ ꯑꯗꯨꯃꯥꯏꯅ ꯇꯧꯕꯒꯤ ꯅꯨꯡꯉꯥꯏꯇꯦꯕ
ꯅꯣꯏꯅ ꯑꯗꯨꯝ ꯊꯧꯔꯒ ꯆꯥꯕ꯭ꯔꯥ ꯆꯥꯛꯇꯣ
ꯑꯥ ꯀꯨꯛꯅ ꯊꯣꯡꯕꯤꯌꯦ
ꯑꯣ ꯍꯣꯁꯇ‌ꯦꯜ ꯂꯩꯕꯁꯨ ꯃꯍꯥꯎ ꯑꯃꯅꯤ
ꯍꯣꯏ ꯆꯥꯗꯕ ꯄꯣꯠꯁꯨ ꯆꯥꯈ꯭ꯔꯦ
ꯑꯥ ꯍꯨꯁ
ꯀꯔꯤꯒꯨꯝꯕꯥꯥꯏ ꯍꯣꯁꯇꯦꯜꯗ ꯂꯩꯕꯅꯤꯅꯦ ꯀꯝꯄ꯭ꯂꯦꯟ ꯇꯧꯕꯁꯨ ꯌꯥꯗꯦ ꯂꯥꯏꯔꯤꯛ ꯂꯥꯏꯛ ꯑꯗꯨꯝ ꯊꯣꯡꯕꯅꯤꯅ
ꯎꯝ ꯅꯨꯡꯉꯥꯏꯔꯝꯒꯅꯤ ꯅꯣꯏꯗꯤ
ꯈꯪꯗꯦꯗ ꯅꯨꯡꯉꯥꯏꯕ꯭ꯔꯥ ꯅꯨꯡꯉꯥꯏꯇꯕ꯭ꯔꯥ ꯅꯣꯏ ꯍꯦꯟꯅ ꯅꯨꯡꯉꯥꯏꯅ ꯅꯣꯏꯗꯤ ꯃꯤ ꯑꯅꯤꯈꯛꯇ ꯉꯥꯡꯉꯩꯌꯦ ꯅꯣꯏꯅ ꯑꯗꯨꯝ ꯇꯧꯅꯤꯡꯕ ꯆꯥꯅꯤꯡ
ꯂꯩꯃꯟꯗꯅ ꯋꯥꯔ‌ꯦꯗ
ꯑ
ꯀꯔꯤ ꯆꯠꯄꯥ ꯌꯥꯗ‌ꯦ ꯑꯣ ꯏꯁꯇ꯭ꯔꯤꯛ ꯌꯥꯝ ꯑꯣꯏꯕ꯭ꯔꯥ
ꯍꯣꯏ ꯑꯣꯏꯌꯦ
ꯎꯝ ꯎꯝ
ꯑꯗꯨꯒꯤ ꯃꯄꯥꯟ ꯊꯣꯛꯄꯁꯨ ꯌꯥꯗ‌ꯦ ꯑꯗꯨꯒꯤ ꯀꯣꯏꯁꯨ ꯀꯣꯏꯅꯉꯥꯏꯒꯤ ꯃꯐꯝꯁꯨ ꯃꯤꯅ ꯀꯣꯏꯕ ꯆꯠꯂꯦ ꯏꯃꯥꯟꯅꯕꯤ ꯈꯣꯏꯅꯗꯤ ꯑꯩꯈꯣꯏꯅꯗꯤ ꯍꯣꯁꯇꯦꯜꯗꯗꯒꯤ ꯂ‌ꯦꯡꯗ꯭ꯔꯦ ꯎꯝꯦ
ꯍꯣꯁꯇꯦꯜꯗ ꯂꯩꯕꯁꯦ ꯅꯪꯅ ꯂꯩꯒꯦ ꯍꯥꯏꯅ ꯂꯩꯕ꯭ꯔꯥ
ꯎꯝ ꯑꯩꯅꯕꯨꯗꯤ ꯍꯈꯣꯏ ꯂꯩ ꯂꯩꯒꯦꯗꯤ ꯈꯜꯂꯦ ꯑꯗꯨ ꯑꯁꯤꯒꯤ ꯍꯣꯁꯇꯦꯜꯁꯦ ꯑꯩꯅ ꯄꯥꯝꯗꯕ ꯏꯃꯥ ꯈꫭꯏꯅ ꯏꯃ ꯈꫭꯏꯅ ꯂꯩꯌꯣ ꯍꯥꯏꯕꯒꯤ
ꯎꯝ
ꯂꯩꯔꯨꯅꯨꯗ ꯑꯗꯨ ꯒ꯭ꯌꯥꯟ ꯇꯥꯗꯦ ꯑꯩꯈꯣꯏꯒꯤ ꯀꯣꯂꯦꯖꯇꯣ ꯑꯩꯈꯣꯏꯁꯨ ꯏꯔꯥꯡ ꯂꯩꯩꯌꯦꯕ ꯑꯗꯨꯒꯤ
ꯑꯣ ꯈꯗ꯭ꯔꯦꯗ ꯏꯔꯥꯡꯉꯥꯛꯇ
ꯍꯣꯏ ꯑꯗꯨꯒ ꯑꯇꯣꯞꯄ ꯑꯃꯨꯛꯀ ꯇꯝ ꯊꯥꯒꯦ ꯑꯁꯤꯒꯤ ꯀꯣꯂ‌ꯦꯁꯖ ꯆꯠꯇꯣꯛꯑꯒꯦ ꯍꯥꯏꯔꯒ ꯑꯇꯣꯞꯄ ꯑꯃꯨꯛꯀ ꯇꯝꯒꯦ ꯍꯥꯏꯔꯒ ꯑꯃꯨꯛꯀ ꯏꯃꯥꯟꯅꯕꯤ ꯈꫪꯈꯣꯏꯗꯤ ꯊꯥꯔꯠ ꯁꯦꯃꯤꯁꯇꯔ ꯌꯧꯈ꯭ꯔꯦ
ꯑꯣ
ꯑꯗꯨꯒ ꯑꯩꯈꯣꯏꯗꯤ ꯁ‌ꯦꯀꯦꯟ ꯉꯥꯛꯇꯥ ꯉꯥꯏꯔꯤ ꯑꯗꯨ ꯐꯖꯅ ꯇꯧ ꯇꯣꯕꯤꯗꯦ ꯀꯂꯥ꯭ꯁꯁꯨ ꯑꯗꯨꯒꯤ ꯏꯁꯇꯨꯗꯦꯟꯁꯤꯡꯁꯨ ꯌꯥꯝ ꯁꯥꯎꯋꯦ ꯅꯨꯡꯉꯥꯏꯇꯦ
ꯑꯩꯈꯣꯏꯗꯤ ꯑꯦꯠꯃꯤꯁꯟ ꯈꯛꯇ ꯇꯧꯔꯒꯀꯣ ꯑꯦꯛꯖꯥꯝ ꯃꯇꯝꯗ ꯈꯛꯇ ꯑꯗꯨꯝ ꯆꯠꯄꯅꯤ
ꯑꯣ
ꯂꯣꯏꯈꯔꯦ ꯋꯥꯏ ꯁꯪꯉꯦ
ꯅꯨꯡꯉꯥꯢꯒꯕꯗ ꯃꯥꯂꯦ ꯅꯣꯢꯒꯤ
ꯈꯨꯟꯗꯅꯦꯗ
ꯑꯥ ꯀꯣꯏꯅ ꯂꯩꯕꯁꯨ ꯋꯥꯏꯑꯦ
ꯆꯥꯛ ꯌꯦꯟꯖꯥꯡꯗꯤ ꯀꯃꯥꯏꯅ ꯇꯧꯒꯦ
ꯑꯗꯨꯝ ꯗꯥꯜ ꯁꯟꯗꯦ ꯈꯛꯇꯅꯦ ꯑꯗꯨꯗ
ꯗꯥꯜ ꯆꯥꯃꯜꯂꯁꯨ ꯇꯟꯕꯅꯤ
ꯍꯣꯢ ꯗꯥꯜ ꯉꯥꯛꯇ ꯆꯥ ꯂꯩꯔꯦ ꯑꯗꯨꯒ ꯃꯔꯛ ꯃꯔꯛꯇ ꯑꯗꯨꯝ ꯀꯣꯕꯤ ꯀꯔꯤ ꯀꯔꯤ ꯃꯅꯥ ꯌꯥꯝ ꯊꯣꯡꯉꯦ ꯃꯅꯥ ꯈꯪꯗꯦ ꯑꯩꯁꯨ
ꯎ
ꯃꯥꯏꯔꯦꯟ ꯃꯅꯥꯁꯨ ꯊꯣꯡꯉꯦ
ꯑꯣ ꯃꯤ ꯌꯥꯝꯕꯔꯥ ꯍꯣꯁꯇꯦꯜꯗ ꯂꯩꯕꯗꯣ
ꯍꯣꯏ ꯌꯥꯝꯈ꯭ꯔꯦ
ꯅꯨꯄꯤ ꯈꯛꯇꯒꯤ ꯑꯣꯏꯗꯣꯏꯔꯣ
ꯍꯣꯏ ꯅꯨꯄꯤ ꯈꯛꯇꯒꯤꯅꯦ ꯃꯤ ꯌꯥꯝꯗꯕꯅ ꯅꯨꯡꯉꯥꯢ ꯍꯥꯟꯅꯗꯤ ꯃꯤ ꯌꯥꯝꯗꯦ ꯍꯟꯗꯛꯇꯤ ꯈꯔ ꯇꯨ ꯇ꯭ꯋꯦꯟꯇꯤ ꯇꯨ ꯍꯥꯟꯅꯗꯤ ꯁꯤꯛꯁꯇꯤꯟ
ꯎꯝ
ꯁꯤꯛꯇꯤꯟ ꯍꯣꯢ ꯁꯤꯛꯇꯤꯟ ꯑꯗꯨꯅ ꯍꯦꯟꯅ ꯅꯨꯡꯉꯥꯏꯌꯦ ꯃꯤ ꯍꯥꯏꯕꯗꯤ ꯍꯦꯟꯖꯥꯡꯗꯤ ꯑꯗꯨꯅ ꯈꯔ ꯃꯍꯤ ꯌꯥꯝꯗꯦꯕ
ꯑꯥ
ꯍꯧꯖꯤꯛꯇꯤ ꯃꯤ ꯌꯥꯝꯃꯟꯕꯅ ꯃꯍꯤꯁꯨ ꯌꯥꯝ ꯌꯥꯝꯈ꯭ꯔꯦ
ꯑꯥ
ꯑꯗꯨꯒ ꯑꯩꯈꯣꯏꯒꯤ ꯍꯣꯁꯇꯦꯜꯗꯤ ꯅꯨꯃꯥꯠ ꯈꯨꯗꯤꯛꯒꯤ ꯁꯣꯁꯦꯜ ꯋꯥꯛ ꯑꯗꯨꯝ ꯃꯔꯛ ꯃꯔꯛꯇ ꯇꯧꯔꯗꯤ ꯈꯔ ꯐꯕ ꯅꯨꯡꯇꯤꯒꯤ ꯁꯣꯁꯦꯜ ꯋꯥꯛ
ꯌꯥꯝ ꯅꯥꯜꯂꯝꯒꯅꯤ ꯑꯗꯨꯗꯤ
ꯈꯪꯗꯦ ꯅꯥꯟꯕ꯭ꯔꯥ ꯅꯥꯟꯗꯕ꯭ꯔꯥ ꯅꯨꯡꯇꯤꯒꯤ ꯇꯥꯜꯂꯦ ꯇꯨꯝꯕ ꯀꯣꯟꯅꯗꯦ ꯗꯤꯚꯣꯔꯁꯟꯁꯨ ꯗꯤꯚꯣꯔꯁꯟ ꯍꯣꯢꯁꯨ ꯅꯨꯡꯇꯤꯒꯤ ꯂꯩꯌꯦꯕ ꯑꯗꯨꯁꯨ ꯑꯗꯨꯕꯨꯗꯤ ꯌꯥꯏꯑꯦ ꯑꯗꯣ ꯑꯥ ꯁꯣꯁꯦꯜ ꯋꯥꯛ ꯃꯇꯥꯝꯗ ꯅꯨꯡꯇꯤꯒꯤ ꯂꯩꯃꯟꯕꯒꯤ ꯇꯜꯂꯦ ꯃꯔꯛ ꯃꯔꯛꯇ ꯂꯩꯔꯗꯤ ꯌꯥꯝ ꯅꯨꯡꯉꯥꯏꯒꯅꯤ
ꯂꯩꯕ ꯃꯐꯝꯗ ꯂꯩꯃꯜꯂꯁꯨ ꯋꯥꯕꯅꯤ
ꯅꯣꯏꯗꯤ ꯍꯣꯁꯇꯦꯜ ꯍꯥꯏꯔꯛꯇ꯭ꯔꯣ
ꯂꯩꯔꯛꯇ‌ꯦ ꯌꯨꯝꯗꯒꯤ ꯑꯗꯨꯝ ꯆꯠꯂꯦ ꯏꯁ꯭ꯀꯨꯜ ꯀꯥꯔꯁꯨ ꯒꯤ ꯉꯥꯁꯤꯡꯗꯤ ꯌꯥꯝ ꯅꯨꯡꯉꯥꯏꯔꯦꯗ ꯒꯥꯔꯤꯗꯀꯣ ꯆꯠꯂ‌ꯦ
ꯑꯩꯗꯤ ꯍꯥꯟꯅꯒꯤ ꯍꯣꯁꯇꯦꯜ ꯂꯩꯔꯛꯄꯅꯤꯅ ꯂꯩꯕ ꯌꯥꯝ ꯇꯜꯂꯦ ꯂꯩꯅꯤꯡꯗ꯭ꯔꯦ ꯋꯥꯏ ꯍꫭꯁꯇ‌ꯦꯜ ꯂꯩꯕ
ꯌꯨꯝꯗ ꯂꯩꯔ‌ꯦ
ꯍꯣꯁꯇꯦꯜ ꯂꯩꯃꯟꯕꯒꯤ ꯏꯁꯤꯡ ꯐꯠꯇꯕꯒꯤꯀꯣ
ꯎꯝ
ꯍꯥꯟꯅꯒꯤ ꯑꯉꯥꯡ ꯑꯣꯏꯔꯛ ꯑꯗꯨ ꯃꯇꯝꯗ ꯏꯁꯤꯡ ꯐꯠꯇꯅ ꯌꯨꯁ ꯇꯧꯕꯒꯤ ꯄꯨꯈ꯭ꯔꯤꯒꯤ ꯏꯁꯤꯡ ꯌꯨꯁ ꯇꯧꯕꯒꯤ ꯂꫭꯏꯅꯃꯛ ꯌꯥꯗ꯭ꯔꯦ
ꯀꯛꯇꯗ
ꯄꯨꯈ꯭ꯔꯤ ꯏꯁꯤꯡ ꯌꯨꯁ ꯇꯧꯕꯗꯣ ꯐꯖꯅ ꯌꯥꯗꯦ ꯇꯜꯂ‌ꯦ ꯇ‌ꯜꯂ‌ꯦꯕ
ꯍꯥ
ꯑ
ꯈꯣꯡꯒꯥ ꯈꯨꯠꯀꯥ ꯂꯣꯏꯅꯃꯛ ꯌꯥꯗ꯭ꯔ‌‌ꯦ ꯗꯥꯛ ꯂꯅ ꯈꯜꯗ
ꯑ
ꯀꯃꯥꯏꯅ ꯗꯥꯛ ꯗꯤꯛꯁꯨ ꯀꯣꯛꯇꯦ ꯑꯩꯍꯥꯟ ꯑꯉꯥꯡ ꯑꯣꯏꯕ ꯃꯇꯝꯗ ꯑꯣꯏꯕꯤꯒꯦ ꯍꯧꯖꯤꯛꯇꯤ ꯀꯣꯛꯇ꯭ꯔꯦ